ꯍꯜꯂꯣ
ꯑꯥꯎ
ꯑ ꯇꯥꯔꯦꯀꯣ
ꯇꯥꯏꯌꯦ ꯍꯣꯏ
ꯑꯣ ꯍꯧꯒꯠꯂꯕꯣ
ꯆꯥꯛꯁꯨ ꯆꯥꯈ꯭ꯔꯦ
ꯑꯦ ꯌꯥꯝ ꯉꯜꯂꯦꯗ ꯅꯣꯏꯗꯤ
ꯍꯣꯏ ꯌꯨꯝꯗ ꯂꯩꯕꯒꯤ ꯉꯟꯅ ꯍꯣꯠꯂꯤ ꯉꯟꯅ
ꯎꯝ ꯑꯗꯨꯅꯤꯅꯦ ꯑꯥꯔꯂꯤ ꯇꯨ ꯕꯦꯗ ꯑꯥꯔꯂꯤ ꯇꯨ ꯔꯥꯏꯁ ꯍꯥꯏꯕ ꯗꯨꯗꯤꯅꯦ ꯇꯣꯡꯒꯤ ꯍꯣꯏ ꯆꯥꯛ ꯀꯟꯅ ꯊꯣꯡꯂꯤ ꯁꯤꯗ
ꯑꯣ ꯑꯩꯅ ꯉꯔꯥꯡ ꯄꯨꯡ ꯇꯔꯥꯗ ꯇꯨꯝꯕ
ꯑꯣ ꯑꯗꯨꯗꯤ ꯕꯣꯜ ꯌꯦꯡꯗ꯭ꯔꯦꯅꯦ
ꯏꯪꯗꯦ ꯔꯣꯅꯦ
ꯎꯝ ꯍꯨꯝ
ꯑꯗꯨꯒ ꯄꯨꯡ ꯄꯨꯡ ꯇꯔꯦꯠꯇ ꯍꯧꯒꯠꯄ
ꯑꯣ
ꯑꯗꯨꯒ ꯉꯥꯢꯍꯥꯛ ꯂꯩꯔꯒ ꯆꯛ ꯆꯥꯔꯦ
ꯎꯝ ꯊꯕꯛ ꯆꯠꯀꯗꯧꯕ ꯂꯩꯕ꯭ꯔꯣ ꯎꯝ ꯍꯧꯖꯤꯛ ꯑꯩ ꯆꯥꯛ ꯊꯣꯡꯔꯤꯌꯦ
ꯀꯟꯗꯣꯏꯔꯣ
ꯉꯁꯤꯁꯦ ꯈꯪꯗꯦꯅꯦ ꯍꯋꯥꯏꯒꯨꯝꯕ ꯍꯋꯥꯏ ꯑꯁꯥꯡꯕꯤꯒꯨꯝꯕꯗꯨ ꯊꯣꯡꯁꯤꯔꯅ ꯂꯩꯔꯦꯅꯦ
ꯎꯝ ꯑꯣ ꯍꯣ ꯃꯣꯔꯣꯛ ꯃꯦꯠꯄꯒ ꯀꯪꯉꯧ ꯑꯃꯒ
ꯄꯍꯦꯄ
ꯎꯝ ꯑꯗꯨ ꯇꯧꯕ ꯇꯥꯔꯦ ꯅꯣꯏꯗꯤ ꯀꯔꯤ ꯃꯊꯦꯜ ꯆꯥꯔꯦ ꯉꯁꯤꯗꯤ
ꯑꯈꯣꯏ ꯎꯁꯣꯏꯒ ꯑ ꯑꯣꯛꯁꯥ ꯑꯌꯥꯏꯕꯗꯣ ꯑꯀꯪꯕ ꯍꯥꯏꯗꯔꯥ ꯑꯌꯥꯏꯕ
ꯑꯣ ꯍꯣ ꯑꯌꯥꯏꯕ ꯍꯥꯏꯁꯤꯔꯥ ꯈꯪꯗꯦ ꯎꯝ ꯑꯁ ꯍꯥꯎꯕꯅꯤꯍꯦ
ꯍꯥꯎꯋꯦ ꯍꯣꯏ
ꯈꯔ ꯄꯤꯕꯤꯔꯛꯑꯗꯤꯀꯣ ꯑꯩꯁꯨ ꯆꯥꯛ ꯌꯥꯝ ꯆꯪꯗꯣꯏꯅꯤ ꯑꯗꯨꯗꯣ
ꯈꯜꯂꯣ ꯗꯥꯗꯥ
ꯋꯥꯈꯜ ꯈꯜꯂꯣ
ꯎꯁꯣꯏ ꯃꯇꯝꯅꯤꯅꯦ
ꯎꯝ ꯍꯥꯎꯋꯦ ꯎꯁꯣꯏ
ꯎꯁꯣꯏ ꯑꯆꯧꯕꯗꯨ ꯅꯠꯇ꯭ꯔꯒ ꯚꯥꯏꯕꯔ꯭ꯦ ꯁꯟ ꯀꯣ
ꯑꯥ
ꯚꯥꯏꯕ꯭ꯔꯑꯦꯁꯥꯟꯁꯦ ꯉꯣꯏꯈꯣ ꯍꯣꯔꯦꯟ ꯑꯣꯏꯅ ꯇꯧꯔꯒꯦꯗ ꯑꯩ ꯁꯦꯠꯇꯤꯡ ꯌꯥꯗ꯭ꯔꯦ
ꯑꯣ ꯑꯣ ꯍꯣꯏ ꯀꯩꯁꯨ ꯀꯥꯏꯗꯦ ꯑꯣ ꯑꯣ ꯌꯥꯏꯌꯦ ꯀꯩꯁꯨ ꯀꯥꯏꯗꯦ
ꯑꯩ ꯑꯗꯨꯝ ꯂꯩꯒꯅꯤꯗ ꯌꯨꯝꯗ ꯊꯕꯛ ꯉꯁꯤ ꯂꯩꯇꯦ
ꯅꯪꯅ ꯍꯧꯖꯤꯛ ꯆꯥꯛ ꯊꯣꯡꯉꯦ ꯍꯥꯏ ꯍꯥꯏꯗꯣ ꯅꯪ ꯑ ꯑꯍꯟꯁꯤꯡꯒ ꯂꯩꯇꯕ꯭ꯔꯣ ꯇꯣꯉꯥꯟꯅ ꯂꯩꯔꯤꯔꯣ ꯑꯥ
ꯇꯣꯉꯥꯟꯅ ꯂꯩꯕ ꯍꯣꯏ ꯑꯩ ꯑꯩꯒꯤ ꯏꯅꯥꯎꯅꯨꯄꯥꯒ ꯇꯣꯉꯥꯟꯅ ꯂꯩꯕ
ꯎꯝ
ꯑꯗꯨꯏꯅꯤꯗ ꯆꯥꯛ ꯏꯟꯁꯥꯡ ꯊꯣꯡꯕꯁꯦ ꯑꯗꯨꯝ ꯏꯕꯅꯤꯅ ꯑꯣꯏꯔꯦ
ꯑꯍꯣ
ꯊꯣꯡꯉꯤꯅꯤ ꯊꯣꯡꯗ꯭ꯔꯗꯤ ꯆꯥꯗ꯭ꯔꯦ
ꯊꯣꯡꯗ꯭ꯔꯗꯤ ꯆꯥꯗ꯭ꯔꯦ ꯍꯣꯏ ꯊꯣꯡ꯭ꯔꯗꯤ ꯀꯩ ꯆꯥꯅꯤ ꯏꯁꯤꯡ ꯆꯥꯎ ꯏꯁꯤꯡ ꯁꯥꯏꯔꯣ
ꯆꯦꯡꯗꯨꯒ ꯑꯗꯨꯝ ꯆꯥꯒꯗꯧꯕꯅꯤ
ꯆꯥꯗꯔꯗꯤ ꯄꯨꯛꯁꯨ ꯊꯟꯗꯦ ꯅꯨꯡꯉꯥꯏ ꯍꯣꯏ ꯅꯨꯡꯉꯥꯏ ꯍꯥꯏꯕ ꯇꯥꯕꯅꯦ ꯌꯨꯝꯗ ꯑꯣꯏꯕꯒꯤ
ꯑꯣ ꯆꯤꯡꯗꯔꯣ ꯇꯝꯄꯥꯛꯇꯔꯣ
ꯑꯍꯥꯟ ꯗꯦꯠ ꯇ꯭ꯋꯦꯟꯤꯇꯤ ꯐꯥꯏꯚꯇꯗꯒꯤ ꯂꯥꯛꯄ ꯌꯨꯝꯗ
ꯑꯩꯗꯤ ꯑꯩꯁꯨ ꯆꯤꯡꯗꯒꯤ ꯁꯤꯗ ꯗꯦꯠ ꯀꯌꯥꯗꯅꯣ ꯅꯨꯃꯤꯠ ꯍꯨꯝꯅꯤꯒꯨꯝꯕ ꯁꯨꯔꯦ ꯁꯤꯗ ꯂꯥꯛꯄ
ꯑꯥ
ꯆꯤꯡꯗ ꯅꯩꯊꯥꯔꯨꯔꯒ ꯁꯤꯗ ꯀꯣꯏꯔꯛꯄ ꯑꯃꯨꯛ ꯑꯥ
ꯑꯩ ꯑꯔꯣꯏ
ꯂꯥꯛꯑꯔꯣꯏ ꯍꯜꯂꯛꯑꯔꯣꯏꯗ꯭ꯔꯣ꯫
ꯑꯥ ꯆꯦꯆꯦ ꯃꯅꯥꯛꯇ ꯈꯣꯏ ꯏꯆꯦ ꯃꯅꯥꯛꯇ ꯆꯠꯀꯦ ꯈꯜꯂꯤ꯫
ꯑꯣ꯫ ꯑꯗꯨ
ꯈꯔ ꯑꯗꯨꯗ ꯂꯥ
ꯃꯄꯥꯟꯗꯔꯣ ꯍꯥꯏꯔꯤꯁꯤꯕꯣ꯫
ꯍꯣꯏ ꯃꯄꯥꯟꯗ꯫
ꯎꯝ ꯎꯝ
ꯑꯗꯨ ꯒꯤ ꯑꯩꯒꯤ ꯑꯦꯕ ꯅꯍꯥꯟ ꯂꯥꯛꯄꯗ꯫
ꯎꯝ ꯑꯗꯨꯗꯤ ꯍꯥꯏꯕꯗꯤ ꯄꯥꯏꯒꯗꯧꯕꯔꫭ ꯅꯠꯇ꯭ꯔꯒ꯫ ꯆꯠꯀꯗꯧꯕꯅꯣ ꯂꯝ ꯑꯦ ꯂꯝꯕꯤꯗ꯫
ꯈꯪꯗ꯭ꯔꯤ ꯑꯗꯣ ꯑꯁ ꯑꯃꯨꯛ ꯍꯥꯏꯔꯛꯀꯦ ꯍꯥꯏ꯫ ꯂꯥꯛꯀꯗ꯭ꯔꯥ꯫ ꯅꯠꯇ꯭ꯔꯒꯅ ꯄꯥꯏꯗꯣꯏꯔꯥ ꯅꯠꯇ꯭ꯔꯒꯅ ꯑꯃꯗ ꯆꯠꯇꯣꯏꯔꯥ ꯈꯪꯗ꯭ꯔꯦ ꯑꯣ꯫ ꯑꯣꯞꯁꯟ ꯑꯍꯨꯝ ꯂꯩꯌꯦ꯫
ꯑꯣ ꯑꯦ꯫
ꯍꯥꯏꯗꯤ ꯒꯥꯔꯤ ꯂꯧꯕ ꯂꯥꯛꯄꯗꯨꯁꯨ ꯋꯥꯒꯅꯤꯗꯅ꯫
ꯑꫭ꯫ ꯑꯩꯅ ꯍꯥꯏꯕꯗꯤ ꯐ꯭ꯂꯥꯏꯠ ꯆꯠꯀꯗ꯭ꯔꯣ ꯂꯝꯕꯤ ꯑꯣꯏꯅ ꯆꯠꯀꯗ꯭ꯔꯣ ꯍꯥꯏꯕ꯫
ꯑꯗꯨꯅꯦ ꯑꯩꯅ ꯍꯥꯏꯁꯦ ꯑꯣꯞꯁꯟ ꯑꯍꯨꯝꯅꯦ ꯐ꯭ꯂꯥꯏꯠ ꯅꯠꯇ꯭ꯔ ꯄ꯭ꯔꯥꯏꯚꯦꯠꯀꯤ ꯒꯥꯔꯤꯗꯣ꯫
ꯑꯥ꯫
ꯒꯥꯔꯤ ꯆꯠꯄꯗꯤ ꯋꯥꯒꯅꯤꯗꯅ ꯊꯧꯕ ꯃꯤꯁꯨ ꯂꯥꯞ ꯄꯦ ꯈꯪꯗ꯭ꯔꯦ ꯑꯗꯣ꯫
ꯑꯩꯅ ꯈꯟꯕꯗꯤ ꯅꯪ ꯏꯌꯦꯔ ꯀꯩꯅꯣ꯫ ꯏꯌꯥꯔ ꯂꯥꯏꯟ ꯅꯠꯇ꯭ꯔꯒ ꯂꯦꯟ ꯑꯗꯨ ꯅꯠꯇ꯭ꯔꯗꯤ ꯁꯤ ꯑꯣꯏꯔꯦꯅꯦ ꯅꯪꯒꯤꯁꯦ ꯑꯍꯨꯝ ꯑꯣꯞꯁꯟ ꯑꯍꯨꯝ ꯂꯩꯔꯦ ꯍꯥꯏꯔꯗꯤ꯫ ꯁꯤꯞꯇ ꯆꯠꯇꫭꯏꯅꯤꯅꯦ ꯑꯣꯞꯁꯟ ꯑꯍꯨꯝ ꯂꯩꯔꯗꯤ ꯏꯌꯦꯔ ꯂꯩꯔꯦ ꯂꯦꯟ ꯂꯩꯔꯦ꯫ ꯑꯗꯨꯗꯤ ꯁꯤ ꯑꯣꯏꯔꯦꯅꯦ ꯑꯍꯨꯝ ꯑꯣꯏꯔꯗꯤ
ꯈꯪꯗ꯭ꯔꯤ ꯗꯦꯠ ꯇꯦꯟ ꯃꯅꯨꯡꯗ ꯑꯃꯨꯛ ꯍꯥꯏꯔꯛꯀꯅꯤ ꯍꯥꯏꯕꯅꯦ꯫
ꯎꯝ ꯐ꯭ꯂꯥꯏꯠꯗ ꯇꯣꯡꯕꯅꯗꯤ ꯐꯗꯤ ꯐꯕꯅꯤꯗ꯫ ꯆꫭꯞꯄꯔ ꯑꯣꯏꯅ ꯆꯠꯂꯣ꯫
ꯇꯜꯂꯦ ꯅꯨꯡꯉꯥꯏꯐꯝ ꯂꯩꯔꯣꯏ ꯃꯈ
ꯑꯆꯄ ꯆꫭꯄꯔ ꯑꯦꯛꯁꯄꯤꯔꯤꯌꯦꯟꯁ ꯇꯧꯔꫭꯅ꯫
ꯇꯧꯗ꯭ꯔꯤ ꯑꯃꯝꯐꯥꯎ ꯐ꯭ꯂꯥꯏꯠꯀꯤꯁꯨ ꯇꯧꯗ꯭ꯔꯤ ꯍꯟꯗꯛꯅ ꯐꯥꯔꯁ ꯇꯥꯏꯝ ꯑꯣꯏꯗꯣꯏꯅꯤ꯫
ꯑꯣ ꯐꯥꯔꯁ ꯇꯥꯏꯝꯗ ꯆꯣꯄꯔ ꯑꯣꯏꯅ ꯍꯦꯂꯤꯀꯣꯞꯇꯔ ꯑꯣꯏꯅ ꯑꯦꯛꯁꯄꯤꯔꯤꯌꯦꯟꯁ ꯇꯧꯍꯧꯔꯣ ꯂꯥꯎꯔ ꯈꯣꯡꯂ ꯑꯗꯨꯝ ꯆꯠꯂꯣ
ꯆꯠꯅꯤꯡꯉꯦꯅꯦ ꯑꯩꯗꯤ ꯑꯗꯨꯁꯨ
ꯑꯗꯨ ꯇꯣꯡꯉꯒ ꯄꯨꯂꯞ ꯀꯣꯏ ꯀꯣꯏꯅꯤꯡꯉꯦ ꯆꯤꯡꯒꯤ ꯃꯅꯤꯡꯗ ꯀꯩꯀꯩ ꯂꯩꯒꯦ ꯍꯥꯏꯕꯗꯣ ꯌꯦꯡꯕ ꯆꯠꯅꯤꯡꯉꯦ ꯑꯩꯗꯤ
ꯎꯝ ꯑꯗꯨꯅꯦ ꯑꯩꯅ ꯍꯥꯏꯕꯗꯤ ꯅꯪ ꯍꯧꯖꯤꯛ ꯆꯤꯡꯗ ꯂꯩꯕꯅꯤꯅ ꯆꯤꯡꯗꯗꯤ ꯆꯣꯄꯔ ꯂꯥꯛꯑꯦꯕ
ꯑꯣ
ꯆꯤꯡꯅ ꯆꯣꯞꯄꯔ ꯂꯥꯛꯑꯦꯕ ꯑꯗꯨꯒꯤꯅꯤꯗ ꯑꯗꯨꯝ ꯍꯧꯖꯤꯛꯇꯤ ꯔꯦꯠꯇꯣ ꯑꯗꯨꯝ ꯌꯥꯕꯅꯦ ꯃꯤ ꯀꯩꯅꯣꯗꯤ ꯇꯃꯦꯡꯂꯣꯡꯒꯤꯅ ꯁꯤꯗ ꯂꯥꯛꯄꯁꯦ ꯂꯤꯁꯤꯡ ꯑꯅꯤꯒꯤ ꯑꯗꯨꯝ ꯂꯩꯌꯦꯕ
ꯑꯣ ꯄꯥꯝꯃꯨꯏ ꯉꯝꯃꯔꯣꯏ ꯄꯩꯁꯥ ꯂꯩꯇꯦ
ꯑꯣ ꯅꯪꯒꯤꯁꯤ ꯌꯥꯝ ꯂꯥꯞꯅ ꯆꯠꯂꯣꯏꯅꯦ ꯑꯗꯨꯗꯤ ꯑꯅꯛꯄꯗ ꯂꯩꯗꯧꯕꯅꯤꯅꯀꯣ ꯍꯥꯏꯕꯗꯤ ꯕꯣꯗꯔꯗ ꯏꯁꯇꯦꯠ ꯑꯥ ꯕꯣꯔꯗꯔ ꯏꯁꯇꯦꯠꯇ
ꯅꯪ ꯅꯪꯗꯤ ꯆꯠꯂꯕꯣ
ꯑꯩꯁꯨ ꯆꯠꯀꯦꯅ ꯆꯠꯅꯤꯡꯂꯒ ꯂꯩꯕꯅꯦ ꯑꯗꯨ ꯋꯦꯗꯔꯅ ꯌꯥꯗꯦ ꯌꯥꯗꯦꯅ ꯊꯥ ꯑꯃ ꯉꯥꯏꯔꯒ ꯑꯗꯨꯝ ꯒꯥꯔꯤꯗ ꯑꯃꯨꯛ ꯂꯥꯛꯈ꯭ꯔꯦ
ꯑꯣ
ꯋꯦꯗꯔ ꯌꯥꯗꯕꯗꯣ ꯑꯥ ꯆꯣꯞꯄꯔꯗꯤ ꯋꯦꯗꯔ ꯅꯣꯡꯒꯨꯝꯕ ꯃꯪꯉꯗꯤ ꯂꯩꯆꯤꯟꯒꯨꯝꯕ ꯊꯥꯔꯗꯤ ꯆꯣꯄꯔ ꯆꯠꯇꯦꯕ ꯑꯗꯨꯅ ꯑꯁ ꯇꯃꯦꯡꯂꯣꯡꯒꯤ ꯋꯦꯗꯔꯗꯤ ꯂꯣꯏꯔꯦ ꯎꯝ ꯅꯣꯡ ꯍꯥꯡꯕ ꯃꯇꯝꯗ
ꯑꯥ
ꯑꯩ ꯂꯩꯐꯝꯗꯨꯗꯤ ꯂꯣꯏꯔꯦ ꯅꯨꯡꯇꯤꯒꯤ ꯍꯞꯇꯥ ꯑꯍꯨꯝ ꯂꯩꯕ ꯅꯨꯃꯤꯠ ꯎꯗꯦꯗ ꯑꯗꯨꯒꯤ ꯆꯠꯄ ꯌꯥꯗꯨꯅ ꯒꯥꯔꯤꯗ ꯑꯃꯨꯛ ꯂꯥꯛꯈ꯭ꯔꯦ ꯎꯝ ꯅꯨꯃꯤꯠ ꯀ ꯎꯗꯥꯕꯅꯦ ꯍꯦ
ꯑꯣ ꯗꯤ ꯑꯥ ꯅꯨꯡꯊꯤꯟꯗ ꯅꯨꯡꯁ ꯊꯣꯛꯑꯦ ꯑꯗꯨꯒ ꯅꯨꯡꯗꯥꯡ ꯋꯥꯏꯔꯝꯗ ꯅꯣꯡ ꯆꯨꯔꯦ ꯑꯗꯨꯒ ꯍꯧꯖꯤꯛꯇꯤ ꯅꯨꯡꯁꯥ ꯊꯣꯛꯇꯦ
ꯎꯝ ꯑꯣ
ꯉꯔꯥꯡ ꯕꯣꯜ ꯌꯦꯡꯕꯩꯔꯣ
ꯑꯩ ꯌꯦꯡꯉꯦ ꯍꯣꯏ ꯑꯁ
ꯎꯝ
ꯇꯨꯝꯅꯤꯡꯕꯒꯤ ꯑꯩꯁꯨ ꯎꯝ ꯎꯝ ꯐꯥꯔꯁ ꯁꯦꯀꯦꯟ ꯍꯥ ꯐꯥꯔꯁ ꯍꯥꯐꯇ ꯇꯨꯝꯊꯣꯛꯈ꯭ꯔꯦꯗ
ꯎꯝ
ꯀꯩꯅꯣ ꯅꯣ ꯋꯦ ꯒꯣꯜ ꯒꯣꯜ ꯑꯃ ꯆꯟꯈ꯭ꯔꯕ ꯃꯇꯨꯡꯗ ꯑꯗꯨꯝ ꯇꯨꯝꯈ꯭ꯔꯦ
ꯑꯣ ꯃꯁꯝ ꯁꯥꯡꯕ ꯅꯨꯄꯥ ꯀꯔꯝꯕ ꯇꯤꯝ ꯀꯔꯝꯕ ꯃꯁꯝ ꯊꯥꯡꯕꯗꯣ ꯆꯥꯎ ꯋꯥꯡ ꯆꯥꯎꯕꯗꯣ
ꯍꯣꯏ ꯍꯥꯂꯥꯟꯗꯅꯦ ꯑꯗꯨꯅ ꯑꯣꯏ
ꯑꯣ ꯑꯣ ꯑꯣ ꯅꯣꯔꯋꯦ
ꯅꯣꯔꯋꯦꯅꯤ ꯍꯣꯏ
ꯑꯣ
ꯑꯥ
ꯁꯥꯟꯅꯩꯌꯦ ꯍꯣꯏ
ꯑꯣ ꯌꯦꯡꯕ ꯅꯨꯡꯉꯥꯏꯗꯧ ꯃꯥꯜꯂꯦ ꯌꯦꯡꯅꯤꯡꯉꯦ ꯑꯣ ꯅꯨꯡꯉꯥꯏꯅꯦ ꯑꯗꯨꯒꯤ ꯑꯗꯨ ꯅꯨꯄꯥꯒꯤ ꯌꯦꯡꯕ
ꯎꯝ ꯑꯗꯨ ꯁꯥꯟꯅꯕꯒꯤ ꯑꯩꯁꯨ ꯌꯦꯡꯕꯅꯤꯗ
ꯎꯝ ꯅꯦꯠ ꯌꯥꯗꯕ ꯉꯔꯥꯡ ꯅꯨꯡꯗꯥꯡꯗꯣ
ꯎꯝ
ꯅꯦꯠ ꯌꯥꯗꯕꯒꯤ ꯑꯗꯨꯝ ꯇꯨꯝꯈ꯭ꯔꯦ
ꯎꯝ ꯑꯩꯈꯣꯏ ꯆꯤꯡꯗꯁꯨ ꯍꯣꯏꯅꯦ ꯆꯤꯡꯗ ꯂꯩꯅꯤꯡꯗꯕꯗꯨ ꯅꯦꯠꯋꯥꯛꯒꯨꯝꯕ ꯃꯩꯒꯨꯝꯕ ꯄ꯭ꯔꯣꯕ꯭ꯂꯦꯝ ꯂꯩꯕꯩꯅꯤꯅꯦ
ꯎꯝ ꯅꯣꯡ ꯈꯔ ꯆꯨꯔꯦ ꯍꯥꯏꯔꯣ ꯃꯩ ꯃꯨꯠꯂꯅꯤ
ꯎꯝ ꯎꯝ ꯑꯗꯨꯅꯤ ꯑꯗꯨꯅ ꯆꯤꯡꯗ ꯅꯨꯡꯉꯥꯏꯇꯕ ꯑꯃ
ꯎꯝ ꯑꯗꯨꯒꯤ ꯄꯨꯡ ꯇꯔꯥꯗ ꯇꯨꯝꯈ꯭ꯔꯦ ꯑꯩ
ꯎꯝ ꯉꯟꯅ ꯇꯨꯝꯕꯅꯗꯤ ꯐꯗꯤ ꯐꯕꯅꯤꯗ ꯍꯛꯆꯥꯡꯒꯤ ꯑꯣꯏꯔꯗꯤ
ꯑꯗꯨꯒ ꯄꯨꯡ ꯇꯔꯦꯠꯀ ꯇꯔꯦꯠ ꯃꯈꯥꯏ ꯑꯗꯨꯗ ꯑꯃꯨꯛ ꯍꯧꯒꯠꯂꯦ
ꯑꯗꯨꯗꯤ ꯊꯦꯡꯃꯜꯂꯦꯍꯦ
ꯊꯣꯡꯕ ꯂꯣꯏꯔꯀꯥꯟꯗ ꯍꯧꯒꯠꯂꯣ ꯍꯥꯏꯔꯛꯑꯅꯤ
ꯅꯪꯅ ꯊꯣꯡꯗꯦ
ꯊꯣꯡꯗꯦ ꯉꯁꯤꯗꯤ ꯑꯩꯈꯣꯏ ꯑꯥ ꯑꯥ
ꯅꯪꯅ ꯑꯗꯨꯝ ꯊꯣꯡꯔ ꯂꯩꯔꯦ ꯌꯨꯝ ꯂꯥꯛꯄ ꯅꯨꯃꯤꯠꯇꯗꯤ ꯏꯃꯥ ꯏꯄꯥꯅ ꯊꯣꯡꯕꯁꯨ ꯆꯥꯒꯦꯅ ꯂꯥꯛꯄꯅꯦꯕ ꯅꯠꯇ꯭ꯔꯥ ꯑꯗꯨꯅꯤ ꯑꯦ ꯁꯣꯏꯔꯦꯍꯦ ꯑꯗꯨꯗꯤ
ꯑꯩ ꯊꯣꯡꯉꯗꯤ ꯀꯅꯥꯝ ꯆꯥꯕꯤꯔꯔꯣꯏ ꯏꯋꯥꯠꯇ ꯋꯥꯠꯄꯅꯦ
ꯑꯦ ꯇꯝꯃꯣꯍꯦ ꯑꯗꯨꯁꯨ ꯇꯝꯒꯗꯧꯕꯅꯤ
ꯏꯗꯣꯝꯗꯒꯤꯗꯤ ꯊꯣꯡꯕ ꯌꯥꯏ ꯃꯤ ꯃꯌꯥꯝꯒꯤꯗꯤ ꯊꯣꯡꯕ ꯇꯜꯂꯦ ꯍꯥꯎꯇꯦ ꯏꯇꯣꯝꯗꯗꯤ ꯍꯥꯎ ꯍꯥꯎꯇ꯭ꯔꯁꯨ ꯍꯥꯎꯔꯁꯨ ꯄꯨꯡ ꯆꯥꯗ ꯆꯥꯒꯅꯤ ꯑꯩꯅ ꯊꯣꯡꯕꯗꯤ
ꯍꯣꯏ ꯎꯄꯥꯏ ꯂꯩꯇꯦꯅꯦ ꯅꯪ ꯅꯊꯟꯗ ꯀꯝꯄ꯭ꯂꯦꯟ ꯇꯧꯔꯁꯨ ꯌꯥꯗ꯭ꯔꯦ